ꯇꯥꯏ ꯇꯥꯏ ꯁꯤꯁꯇꯔ
ꯑ ꯀꯩ ꯇꯧꯔꯝꯃꯤꯅꯣ
ꯑꯁ ꯂꯩꯔꯝꯃꯤꯌꯦ ꯑꯣꯛꯆꯥꯛ ꯀꯩ ꯊꯣꯡꯗꯣꯏ ꯈꯣꯠꯇꯣꯏꯒꯤ ꯇꯧꯔꯤꯌꯦ
ꯏꯁ ꯑꯣꯛ ꯑꯣꯛ ꯀꯌꯥ ꯂꯩꯔꯤꯒꯦ ꯍꯧꯖꯤꯛꯁꯤꯕꯣ ꯆꯥꯛ ꯆꯥꯗ꯭ꯔꯤꯌꯦ ꯈꯔ ꯉꯜꯂꯤꯌꯦ ꯆꯥꯛ ꯊꯣꯡꯗ꯭ꯔꯤ ꯑꯣꯛ ꯀꯩꯌꯥ ꯂꯩꯔꯤꯅꯣ
ꯑꯣꯛ ꯑꯣꯛ ꯀꯔꯤ ꯂꯩꯔꯤꯌꯦ ꯑꯣꯛ ꯃꯉꯥꯃꯨꯛ ꯂꯩꯔꯤꯌꯦ
ꯑꯣꯛꯁꯦ ꯑꯩꯁꯨ ꯂꯣꯏꯒꯦ ꯈꯜꯂꯤꯅꯤꯅꯦ ꯃꯤ ꯍꯧꯖꯤꯛ ꯊꯕꯛ ꯏꯪꯒꯥꯡꯁꯦ ꯀꯩꯁꯨꯨ ꯁꯨꯅꯤꯡꯉꯥꯏ ꯆꯠꯊꯣꯛꯑꯒ ꯁꯨꯅꯉꯥꯏ ꯈꯣꯠꯅꯉꯥꯏ ꯄꯩꯁꯥ ꯇꯥꯟꯅꯕ ꯃꯔꯝꯁꯦ ꯌꯥꯝ ꯋꯥꯕ ꯃꯇꯝ ꯑꯣꯏꯕ ꯅꯤꯅ ꯑꯣꯛꯁꯦ ꯑꯃꯅꯤꯗ ꯑꯩꯁꯦ ꯂꯣꯏꯒꯦ ꯈꯜꯂꯤꯅꯦ ꯑꯗꯣ ꯑꯣꯛꯁꯦ ꯀꯃꯥꯏꯅ ꯀꯃꯥꯏꯅ ꯂꯣꯏꯒꯦ ꯍꯧꯖꯤꯛꯁꯦ ꯂꯥꯏꯆꯠꯁꯨ ꯂꯥꯛꯑꯦ ꯍꯥꯏ ꯑꯗꯨꯝ ꯈꯔ ꯈꯔꯁꯨ ꯇꯨꯅꯩ ꯍꯥꯏꯑꯗꯨꯃꯛ ꯁꯨꯃꯨꯛ ꯊꯣꯛꯄꯁꯦ ꯄꯥꯝꯗꯦ ꯅꯪꯒꯤꯗꯤ ꯀꯩꯝꯇ ꯇꯧꯗꯕ꯭ꯔꯣꯗꯣ
ꯇꯧꯗꯦ ꯇꯧꯗꯦ ꯑꯩꯒꯤꯗꯤ ꯌꯥꯝ ꯐꯖꯅꯅ ꯑꯩꯈꯣꯏꯒꯤ
ꯄꯤꯖꯕꯀꯥꯟꯗꯀꯣ ꯂꯨꯈꯥꯛ ꯅꯨꯡꯈꯥꯛ ꯃꯤ ꯀꯥ ꯍꯦꯟꯅ ꯄꯤꯖꯗꯦ ꯄꯤꯖꯗꯕꯅꯤꯅ ꯀꯩ ꯍꯥꯢꯅꯤ ꯁꯥꯍꯜꯂꯒꯖꯨ ꯍꯣꯏ ꯂꯧꯔꯨꯕ ꯀꯥꯟꯗ ꯃꯤꯉꯣꯟꯗꯩ ꯂꯧꯔꯨꯕ ꯀꯥꯟꯗꯁꯨ ꯅꯣꯡ ꯐꯥꯗꯣꯛ ꯌꯥꯎꯗꯕ ꯅꯠꯇꯦ ꯌꯥꯎꯔꯤꯅꯦꯕꯀꯣ ꯑꯩꯈꯣꯏꯒꯤ ꯑꯣꯞꯆꯥꯛ ꯊꯣꯡꯕꯀꯥꯟꯁꯤꯗ ꯍꯥꯢꯇꯥꯔꯦ ꯑ ꯃꯥꯒꯤ ꯃꯍꯤꯛ ꯃꯇꯥꯏ ꯁꯤꯅꯕ ꯈꯣꯠꯅꯕ ꯑꯩꯈꯣꯏꯒꯤ ꯃꯩ ꯐꯖꯅ ꯃꯨꯟꯅ ꯊꯣꯡꯉꯒ ꯄꯤꯖꯕꯤꯕ ꯁꯤꯁꯤꯅ ꯃꯔꯝ ꯑꯣꯏꯔꯒ ꯀꯔꯤꯝ ꯇꯧꯗꯦ ꯑꯗꯨꯝ ꯂꯣꯢꯈꯤ
ꯊꯣꯢꯗꯣꯛꯄ ꯀꯔꯤꯝ ꯇꯧꯗꯦ ꯍꯧꯖꯤꯛꯐꯥꯎꯒꯤꯗꯤ ꯑꯗꯣ ꯇꯨꯡꯗ ꯊꯣꯛꯂꯛꯀꯗ ꯊꯣꯛꯂꯛ ꯀꯗ꯭ꯔꯥꯅ ꯗꯤ ꯄꯥꯈꯠꯇꯗ ꯅꯠꯇꯦꯗ ꯁꯤ ꯃꯌꯥꯝꯁꯦꯀꯣ ꯂꯣꯏꯅ ꯑꯩꯈꯣꯏꯒꯤ ꯀꯩ ꯇꯧꯕ ꯍꯥꯏꯇꯥꯔꯦ ꯑꯥ ꯑꯥ ꯀꯣꯏꯕꯗꯀꯣ ꯈꯥꯖꯤꯟ ꯈꯣꯠꯆꯤꯟꯗꯅ ꯃꯆꯤꯟꯖꯥꯛꯀꯥꯁꯦ ꯁꯦꯡꯅ ꯑꯗꯨꯝ ꯄꯤꯖꯗꯕ ꯌꯥꯗꯦꯕ ꯃꯣꯏ ꯍꯦꯛ ꯇꯧꯔꯨꯕꯀꯥꯟꯗ ꯍꯧꯖꯤꯛꯀꯥꯟꯖꯤ ꯑꯣꯛꯁꯦ ꯃꯄꯥꯡꯒꯜ ꯌꯥꯝ ꯀꯟ ꯁꯣꯟꯗꯔꯛꯑꯦꯗ
ꯑꯪ
ꯑꯣ ꯍꯦꯛꯇ ꯀꯩꯅꯣꯅꯦ ꯈꯤꯇꯡ ꯍꯦꯛ ꯅꯥꯕ ꯃꯇꯝꯗ ꯏꯌꯥꯕꯣꯟꯗꯤꯖꯤꯁ ꯅꯤꯅꯥ ꯅꯨꯡꯁꯥ ꯅꯨꯡꯁꯥ ꯁꯥꯕꯅꯦ ꯃꯇꯝ ꯋꯦꯗꯔꯁꯦ ꯑꯗꯨꯝ ꯆꯦꯟꯖ ꯇꯧꯋꯤꯗꯅ ꯆꯦꯟꯁ ꯇꯧꯔꯛꯄꯁꯤꯅ ꯈꯣꯢꯒꯤ ꯃꯅꯤꯄꯨꯔꯒꯤ ꯖꯤꯝ ꯇꯧꯔꯛꯄꯅꯤꯅ ꯑꯩꯈꯣꯏꯒꯤ ꯀꯩ ꯍꯥꯏꯅꯤ ꯃꯁꯥꯁꯦ ꯑꯣꯛꯁꯦ ꯍꯨꯃꯥꯡ ꯊꯣꯛꯇꯦꯕ ꯃꯣꯏꯁꯦ ꯍꯨꯃꯥꯡ ꯊꯣꯛꯇꯕꯒꯤꯅꯦꯕ ꯑꯩꯈꯣꯏꯒꯤ ꯑꯣꯛꯁꯦ ꯑꯅꯝꯕ ꯃꯇꯝꯗ ꯀꯩꯗꯒ ꯂꯣꯏꯌꯨꯒ ꯍꯥꯏꯁꯦ ꯂꯩꯕꯥꯛ ꯃꯈꯥꯗꯒ
ꯑꯥ
ꯍꯥꯟꯅ ꯂꯣꯏꯔꯕꯅꯤꯅ ꯑꯣꯛꯁꯦ ꯑꯥ ꯏꯁꯤꯡꯒ ꯂꯩꯕꯥꯛꯀ ꯊꯦꯡꯅꯔꯕꯅꯤꯅ ꯃꯥꯒꯤ ꯏꯪꯗꯕꯒꯤ ꯆꯥꯡ ꯇꯦꯝꯄꯔꯦꯆꯔ ꯆꯥꯡꯗꯣ ꯃꯁꯥꯅ ꯀꯟꯇ꯭ꯔꯣꯜ ꯇꯧꯔ ꯊꯝꯃꯦꯕ
ꯀꯟꯇ꯭ꯔꯣꯜ ꯇꯧꯔꯒ ꯊꯝꯕꯅꯤꯅ ꯈꯣꯢꯒꯤ ꯀꯩ ꯍꯥꯢꯅꯤ ꯂꯣꯏꯅ ꯃꯁꯥꯒꯤ ꯀꯩꯗꯕꯨ ꯑꯣꯏꯔꯣ ꯑꯥ ꯑꯅꯥꯕꯗꯕꯨ ꯑꯣꯏꯔꯣ ꯅꯥꯗꯕꯕꯨ ꯑꯣꯏꯔꯣ ꯑꯦꯕꯣꯟ ꯗꯤꯖꯤꯖꯦꯂꯄꯨ ꯑꯣꯏꯔꯣ ꯑꯗꯨ ꯃꯌꯥꯝꯗꯣ ꯃꯥ ꯃꯁꯥꯅ ꯀꯟꯇ꯭ꯔꯣꯜ ꯇꯧꯖꯗꯣꯢ ꯑꯗꯨꯃꯥꯏꯅ ꯑꯃꯗꯤ ꯂꯩ ꯑꯗꯣ ꯊꯣꯏꯗꯣꯛ ꯍꯦꯟꯗꯣꯛꯅ ꯀꯩ ꯇꯧꯕꯗꯤ ꯍꯤꯗꯥꯛꯀꯨꯝꯕ ꯑꯗꯨꯗꯒꯤ ꯑꯥ ꯑꯩꯈꯣꯏꯒꯤ ꯐꯨꯝꯕꯗꯤ ꯀꯥ ꯍꯦꯟꯅ ꯈꯪꯕꯗꯤ ꯑꯣꯏꯗꯦ ꯃꯔꯝꯗꯤ ꯀꯩꯒꯤꯅꯣ ꯍꯥꯏꯔꯀꯥꯟꯗ ꯑꯩꯈꯣꯏꯗꯤ ꯐꯥꯝꯗꯧꯅ ꯂꯣ ꯂꯣꯏꯗꯕꯅꯤꯅꯀꯣ ꯑꯣꯊꯣꯔꯤꯇꯤ ꯇꯥꯏꯞꯇ ꯑꯗꯨꯝ ꯂꯣꯏꯕꯅꯤꯅ ꯊꯣꯏꯗꯣꯛꯄ ꯀꯔꯤꯒꯨꯝꯕꯗꯤ ꯇꯧꯗꯦ ꯍꯥꯏꯇꯥꯔꯦ ꯑꯥ ꯑꯍꯦꯟꯕ ꯄꯣꯠꯇꯤ ꯊꯥꯗꯦ ꯍ
ꯈꯪꯗꯦ ꯑꯗꯨꯝ ꯀꯥꯟꯅꯗꯤ ꯀꯥꯟꯅꯕ ꯅꯠꯇ꯭ꯔꯣ
ꯎꯝ ꯀꯟꯅꯩ ꯀꯥꯟꯅꯩ ꯊꯕꯛ ꯑꯃ ꯇꯧꯕꯁꯦ ꯁꯦ ꯑꯗꯨꯝ ꯍꯤꯔꯝ ꯈꯨꯗꯤꯡꯃꯛꯇ ꯀꯥꯟꯅꯗꯗꯤ ꯌꯥꯗꯦꯗꯅ
ꯎꯝ
ꯀꯥꯟꯅꯗꯕ ꯍꯥꯏꯁꯦ ꯑꯥ ꯑꯣꯏ ꯑꯣꯏ ꯇꯔꯛꯀꯅꯨ ꯍꯥꯏꯕꯁꯨ ꯌꯥ ꯅꯠꯇ꯭ꯔꯥ ꯀ ꯍꯥꯏ ꯂꯣꯛ ꯂꯥꯏꯍꯧꯗꯤ ꯀꯩꯅꯣ ꯁꯣꯏ ꯇꯧꯔꯗꯕꯅꯤ
ꯎꯝ
ꯍꯣꯏ
ꯄꯩꯁꯥ ꯃꯥꯡꯕꯁꯨ ꯌꯥꯎꯔꯤꯅꯦ ꯅꯗꯤꯗ ꯌꯦ ꯑꯗꯨꯣ ꯆꯍꯤ ꯑꯃꯗꯤ ꯂꯨꯄꯥ ꯌꯥꯝꯗ꯭ꯔꯕꯗ ꯂꯨꯄꯥ ꯂꯥꯛ ꯑꯃꯗꯤ ꯃꯅꯤꯨꯝ ꯑꯣꯀ
ꯍꯣꯏ ꯈꯤꯇꯪ ꯇꯥꯕ ꯅꯨꯡꯉꯥꯏꯇꯦ ꯁꯥꯎꯟꯁꯦ ꯂꯥꯞꯊꯣꯛꯅ ꯉꯥꯡꯒꯒꯨꯝꯕ ꯑꯃ ꯃꯥꯜꯂꯦ ꯑꯥ
ꯑꯣ
ꯌꯥꯝ ꯂꯥꯞꯅ ꯉꯥꯡꯕꯗꯧꯅ ꯇꯧꯕ
ꯇꯥꯔꯕꯣ
ꯇꯥꯗꯦ ꯑꯗꯨꯝ ꯍꯥꯃꯨ ꯍꯥꯃꯨ ꯑꯣꯏ ꯑꯣ ꯇꯥꯕꯨꯗꯤ ꯇꯥꯕ ꯑꯗꯨꯒ ꯂꯥꯞꯅ ꯉꯥꯡꯕ ꯃꯥꯟꯕ
ꯎꯝ ꯅꯦꯠ ꯋꯥꯔꯛꯁꯦ ꯑꯗꯨꯝ ꯑꯩꯈꯣꯏ ꯁꯣꯂꯣꯝꯒꯤꯗꯤ ꯅꯦꯠ ꯋꯥꯛꯁꯦ ꯈꯤꯇꯡ ꯅꯨꯡꯉꯥꯏꯕ ꯋꯥꯠꯂꯦꯕ ꯑꯥ ꯑꯥ ꯑꯥ ꯑꯥ ꯑꯩꯈꯣꯏꯒꯤ ꯅꯦꯠꯋꯥꯛꯁꯦ
ꯎꯝ
ꯅꯦꯠꯋꯥꯛꯁꯦ ꯈꯔ ꯅꯨꯡꯉꯥꯏꯕ ꯋꯥꯠꯂꯦꯕ ꯑꯩꯈꯣꯏ ꯁꯣꯂꯣꯝꯒꯤ ꯄꯣꯠꯁꯦ ꯑꯩꯈꯣꯏ ꯁꯣꯂꯣꯝꯒꯤ ꯅꯦꯠꯋꯥꯛꯁꯦ ꯅꯣꯡꯃ ꯑꯃꯅ ꯌꯥꯝ ꯅꯨꯡꯉꯥꯏꯒꯅꯤ ꯅꯣꯡꯃ ꯑꯃꯅ ꯌꯥꯝ ꯅꯨꯡꯉꯥꯏꯔꯣꯏꯕ ꯑꯁ ꯅꯨꯡꯉꯥꯏꯕ ꯅꯨꯃꯤꯠꯁꯤꯗꯤ ꯀꯩꯅꯣꯅꯦ ꯑꯩꯈꯣꯏꯒꯤ ꯑꯥ ꯐꯤꯂꯝꯒ ꯊꯥꯔꯒꯁꯨ ꯐꯖꯅ ꯌꯦꯡꯕ ꯅꯨꯡꯉꯥꯏ ꯑꯗꯒꯤ ꯀꯔꯤ ꯇꯧ ꯁꯨ ꯗꯥꯎꯟꯂꯣꯗ ꯑꯃ ꯇꯧꯔ ꯀꯥꯟꯗꯁꯨ ꯐꯤꯂꯝ ꯗꯥꯎꯟꯂꯣꯗ ꯇꯧꯔ ꯀꯥꯟꯗꯁꯨ ꯌꯥꯝ ꯅꯨꯡꯉꯥꯏꯕ ꯍꯦꯟꯕ ꯍꯥꯏꯇꯥꯔꯦ
ꯍꯣꯏ
ꯍ ꯑꯗꯨꯃꯥꯏꯅ ꯑꯣꯏꯕ ꯅꯨꯡꯗꯥꯡ ꯋꯥꯏꯔꯝ ꯍꯦꯛ ꯌꯧꯔꯛꯑꯀꯥꯟꯗ ꯅꯨꯡꯉꯥꯏꯇꯕꯁ ꯁꯨꯝꯀꯥꯟ ꯇꯥꯏꯃꯤꯡꯁꯦ ꯅꯨꯉꯥꯔꯔꯣꯏꯗꯕꯅꯦ ꯈꯤꯇꯪꯗꯤ ꯑꯗꯨꯒ ꯉꯥꯏꯍꯥꯛ ꯂꯩꯔꯒꯗꯤ ꯍꯦꯟꯅ ꯅꯨꯉꯏꯔꯛꯄꯖꯨ ꯌꯎꯋꯤ ꯐꯏꯞꯖꯤ ꯗꯕꯜꯀꯥꯕ ꯒꯖꯨ ꯌꯥꯎꯕꯅꯤ
ꯑꯥ
ꯃꯥꯦ
ꯈꯪꯗꯦꯗ ꯍꯧꯖꯤꯛ ꯑꯗꯨ ꯀꯔꯤꯅ ꯃꯥꯟꯒꯦꯅꯦ ꯂꯨꯋꯥꯛꯁꯤꯕꯣ
ꯅꯦꯠꯋꯛꯁꯦ ꯑꯗꯨ ꯑꯩꯈꯣꯏ ꯇꯋꯔ ꯀꯨꯝꯕ ꯅꯨꯡꯉꯥꯏꯇꯕꯒ ꯌꯥꯎꯋꯤꯗꯅ
ꯎꯝ
ꯍꯜꯂꯣ
ꯇꯥꯏꯌꯦ ꯇꯥꯏꯌꯦ
ꯇꯧꯋꯔꯒꯨꯝꯕ ꯅꯨꯡꯉꯥꯏꯇꯕ ꯌꯥꯎꯕꯁꯤꯗ ꯇꯧꯔꯛꯏ ꯖꯠꯅꯤꯗ
ꯑꯣ ꯑꯗꯣ ꯑꯩꯈꯣꯏꯅ ꯁꯨꯝ ꯇꯥꯕꯗ ꯍꯧꯖꯤꯛꯁꯦ ꯋꯥꯔꯜ ꯀꯞ ꯌꯦꯡꯕꯒꯤ ꯃꯣꯏꯒꯤ ꯅꯦꯠꯋꯛ ꯑꯃ ꯍꯥꯞꯅꯕ꯭ꯔꯣ
ꯑ ꯅꯦꯠꯋꯥꯛ ꯍꯥꯏꯁꯦ
ꯎꯝ
ꯍꯥꯞꯅꯗꯕꯅꯤꯗ ꯍꯥꯞꯄꯃꯟꯕꯩ ꯋꯥꯅꯦꯕ ꯍꯥꯏꯗꯤ ꯀꯩꯒꯤꯅꯣ ꯍꯥꯏꯀꯥꯟꯗ ꯅꯦꯠꯋꯥꯛꯁꯦ ꯑꯗꯨꯝ ꯊꯥꯅ ꯍꯣꯠꯅꯔꯛꯄ ꯍꯥꯏ ꯍꯥꯏ ꯇꯔꯦ ꯑꯩꯈꯣꯏꯒꯤ ꯁꯝꯅ ꯍꯥꯏꯔꯕꯗ
ꯃꯤ ꯈꯨꯗꯤꯡꯃꯛꯁꯦ ꯅꯦꯠꯋꯥꯛ ꯌꯥꯝ ꯅꯨꯡꯉꯥꯏꯕ ꯄꯥꯝꯃꯤ ꯕꯣꯜ ꯌꯦꯡꯉꯀꯥꯟꯗꯗꯤ ꯅꯦꯠꯋꯥꯛꯁꯦ ꯄ꯭ꯔꯣꯐꯥꯜꯅ ꯀꯣꯟ ꯀꯥꯟꯗ ꯆꯞꯄꯀꯥꯟꯗꯗꯤ ꯊꯋꯥꯏꯁꯦ ꯅꯨꯡꯉꯥꯏ ꯇꯦꯗꯅꯥꯀꯣ ꯑꯗꯨꯗꯅ ꯍꯧꯖꯤꯀꯥꯟꯁꯦ ꯐꯏꯕꯔꯒꯨꯝꯕ ꯖꯤꯑꯣ ꯐꯥꯏꯕꯔꯒꯨꯝꯕ ꯃꯥꯒꯤ ꯃꯥ ꯀꯩꯅꯣ ꯀꯝꯄꯅꯤꯗꯨꯒꯤ ꯍꯥꯏꯈ꯭ꯔꯣ ꯉꯁꯦ ꯍꯧ ꯀ ꯂꯣꯏꯅ ꯍꯥꯞꯄꯦꯕ ꯑꯗꯨꯅ ꯃꯔꯝ ꯑꯣꯏꯔꯒ ꯃꯤꯉꯩꯁꯦ ꯑꯩꯈꯣꯏꯒꯤ ꯅꯦꯠꯋꯛꯁꯦ ꯁꯤꯖꯤꯟꯅꯕ ꯍꯦꯜꯂꯛꯏꯗꯅꯀꯣ ꯅꯦꯠꯋꯛ ꯁꯤꯖꯤꯟꯅꯕ ꯍꯦꯜꯂꯛꯏ ꯑꯗꯩ ꯃꯩ ꯁꯤꯖꯤꯟꯅꯕ ꯍꯦꯜꯂꯛꯏ ꯁꯨꯝꯕ ꯃꯌꯥꯝꯁꯤꯅ ꯇꯧꯕꯅꯦꯕ ꯅꯦꯠꯋꯛꯁꯦ ꯈꯤꯇꯪ ꯅꯨꯡꯉꯥꯏꯇꯕꯁꯨ ꯌꯎꯔꯛꯏꯅꯦꯕ ꯁꯤꯁꯦ ꯑꯩꯈꯣꯏ ꯁꯝꯅ ꯍꯥꯏꯔꯕꯗ ꯑꯥꯏ ꯑꯦꯁ ꯇꯤ ꯚꯤꯅ ꯍꯦꯛ ꯍꯦꯛ ꯆꯞꯄꯒ ꯌꯥꯎꯔꯛꯏꯗꯅ ꯁꯤꯀꯛꯀꯟꯅꯁꯤꯜ ꯄꯀꯥꯟꯗ ꯑꯗꯨꯅꯤ ꯁꯨꯃꯥꯏꯅ ꯑꯗꯨꯃꯥꯏꯅ ꯇꯧꯗꯧꯗꯤ ꯃꯥꯜꯂꯦ ꯇꯣꯄ ꯊꯣꯏꯗꯣꯛꯄꯗꯤ ꯀꯥ ꯍꯦꯟꯅ ꯇꯧꯗꯕ ꯃꯥꯜꯂꯦ ꯁꯤꯁꯇꯔ ꯍꯣꯏꯒꯤ ꯁꯟ ꯑꯃ ꯂꯩꯗꯥꯏꯅꯦ ꯌꯣꯟꯒ꯭ꯔꯕꯣ
ꯁꯟ ꯑꯃ ꯂꯩ ꯁꯟ ꯑꯉꯥꯎ ꯑꯐꯩ ꯑꯃ ꯉꯁꯤꯗꯣ ꯂꯝꯕꯤꯗ ꯂꯥꯛꯑꯦ ꯑ ꯏꯝꯐꯥꯜꯗꯩ ꯍꯜꯂꯛꯄꯗ ꯂꯝꯕꯤꯗ ꯁꯣꯔꯣꯛ ꯑꯃ ꯁꯥꯔ ꯕꯁꯟꯇꯅꯥ ꯑꯃ ꯂꯩꯕꯗꯣ ꯑꯩꯈꯣꯏꯒꯤ ꯃꯣꯏꯒꯤ ꯊꯣꯡꯉꯟ ꯃꯄꯥ ꯑꯣꯄꯣꯖꯤꯠ ꯑꯣꯏꯅꯅ ꯖꯦꯝꯁ ꯑꯗꯨꯗꯨꯒꯤ ꯊꯣꯡꯒꯟ ꯃꯄꯥꯗꯨꯗ ꯍꯨꯏ ꯑꯅꯤ ꯑꯍꯨꯝꯅ ꯈꯣꯡꯉ ꯂꯩꯔꯝꯃꯦ ꯍꯨꯏꯗꯨꯁꯨ ꯁꯤꯡꯁꯤꯗꯨꯁꯨ ꯋꯥꯏꯗꯦ ꯃꯥ ꯊꯣꯛꯄ ꯑꯗꯨꯝ ꯇꯨꯃꯤꯟꯅ ꯂꯦꯞꯄꯒ ꯂꯩ ꯍꯨꯏꯁꯤꯡꯅ ꯆꯣꯡꯁꯤꯟ ꯈꯣꯡꯉ ꯀꯩꯝ ꯍꯥꯏꯗꯦ ꯑꯦ ꯁꯤꯗꯤ ꯑꯗ ꯑꯩꯈꯣꯏ ꯆꯥꯆꯥ ꯏꯕꯥꯅꯤꯁꯦ ꯍꯥꯏꯖꯤꯜꯂꯛ ꯑꯀꯥꯟꯗ ꯑꯦ ꯁꯤꯗꯤ ꯑꯩꯈꯣꯏ ꯁꯟꯅꯦ ꯍꯣꯏꯖꯟꯈꯤꯁꯤꯅꯦꯅ ꯆꯠꯂꯦ ꯁꯨꯝ ꯍꯣꯏꯔꯥ ꯂꯥꯛꯑꯦ ꯍꯣꯏꯔ ꯂꯥꯛꯑꯦ ꯊꯝꯕꯥꯜ ꯅꯣꯏꯗ ꯆꯪꯒꯦ ꯇꯧꯔꯦ ꯑꯩꯅ ꯍꯥꯏꯠ ꯊꯝꯕꯥꯜꯅꯨ ꯍꯣꯏ ꯆꯪꯕ ꯌꯥꯔꯣꯏꯅ ꯊꯠꯄꯗꯒꯤ ꯂꯥꯎꯕꯗꯩ ꯃꯥꯖꯦ ꯊꯦꯛꯇꯣꯔꯦ ꯑꯗꯨꯒ ꯢꯗꯣꯆꯥ ꯒꯤꯅꯤꯅꯦ ꯑꯩꯉꯣꯟꯗ ꯉꯁꯤ ꯅꯣꯡ ꯈꯛꯇꯅꯦꯗꯤ ꯍꯥꯏꯕ
ꯎꯝ
ꯑꯗ ꯑꯗꯨꯒ ꯊꯕꯥꯥꯟꯅꯨ ꯍꯣꯢꯗꯖꯨ ꯆꯪꯒꯦ ꯇꯧꯔꯦ ꯗꯩ ꯑꯩꯖꯦ ꯊꯠꯂꯦ ꯊꯠꯂꯒ ꯍꯣꯏꯔꯥ ꯄꯨꯔꯥ ꯂꯥꯛꯑꯦ ꯑꯗꯨꯒ ꯑ ꯅꯥꯎꯕ ꯍꯣꯏꯒꯤ ꯊꯣꯡꯒꯥꯟꯗ ꯆꯪꯒ꯭ꯔꯦ ꯆꯪꯒ꯭ꯔꯒꯅꯦ ꯀꯔꯤ ꯃꯤꯒꯤ ꯔꯦ ꯇꯤꯟ ꯂꯩꯕ ꯗꯨꯗ ꯆꯪꯉꯥ ꯐꯥꯎꯗꯣꯛꯑꯒ ꯏꯊꯣꯏꯆꯥ ꯍꯣꯏ ꯊꯣꯡꯒꯥꯟꯗ ꯐꯥꯎꯗꯣꯛꯈ꯭ꯔꯦꯅꯦ ꯑꯩꯅ ꯆꯦꯆꯥꯎꯗ ꯊꯠ ꯂꯣ ꯍꯥꯏꯕꯗꯨꯅ ꯊꯠꯄ ꯆꯦꯟꯕꯗ ꯑꯁꯟꯗꯨꯖꯨ ꯑꯗꯨꯝ ꯆꯦꯟꯒ꯭ꯔꯦ ꯑꯗ ꯑꯥ ꯁꯣꯔꯣꯛ ꯌꯧꯅ ꯑꯃꯨꯛ ꯆꯦꯟꯒ꯭ꯔꯦ ꯑꯗꯩꯗꯤ ꯑꯗꯨꯝ ꯃꯥ ꯊꯣꯛꯄ ꯂꯩꯍꯧꯔꯕꯅꯦ ꯍꯧꯖꯤꯛ ꯆ ꯑ ꯍꯧꯖꯤꯛ ꯆꯪꯉꯛꯑꯕ ꯆꯪꯉꯛꯇ꯭ꯔꯤꯕ ꯈꯪꯗꯦ ꯒꯨꯟꯗ ꯒꯨꯟꯗꯥꯋꯥꯂꯥ ꯈꯔꯗꯤ ꯆꯪꯕꯖꯥꯠꯅꯦ
ꯑ ꯒꯨꯟꯗꯥꯖꯦ ꯑ ꯒꯨꯟꯗꯥ ꯆꯪꯉꯛꯑꯒꯗꯤ ꯃꯥ ꯑ ꯈꯥꯡꯗ ꯇꯥ ꯇꯥꯝꯅꯤꯅꯦ ꯂꯝ ꯍꯦꯜꯂꯗꯤ
ꯑꯣ ꯈꯥꯡꯗ ꯇꯥꯍꯟꯖꯤꯔꯥ ꯈꯥꯡꯗ ꯇꯥꯕꯖꯦ ꯅꯨꯡꯉꯥꯏꯇꯦꯅ ꯇꯧꯕꯅꯦ ꯌꯨꯝꯗ ꯂꯣꯏꯕꯅꯤꯅ ꯎꯏꯗꯅ ꯃꯦꯟꯃꯥꯟ ꯇꯥꯗꯕ ꯋꯥ ꯌꯥꯝ ꯉꯥꯡꯉꯦ
ꯇꯥꯏꯗ ꯇꯥꯏꯗ ꯁꯤꯁꯇꯔꯖꯦ ꯏꯝꯐꯥꯜ ꯆꯠꯂꯨꯕꯗꯒꯤ ꯊꯕꯛ ꯏꯪꯈꯥꯡ ꯆꯠꯂꯨꯕꯗꯒꯤ ꯇꯨꯝꯅꯤꯡꯉꯕꯣ ꯍꯜꯂꯛꯄꯗ ꯉꯥꯏꯔꯤꯕꯣ ꯁꯤꯁꯇꯔ ꯒꯥꯔꯤ ꯊꯧꯔꯛꯄꯒꯤ ꯋꯥꯔꯤꯔꯣ
ꯍꯣꯏ ꯋꯥꯔꯤꯅꯦ ꯉꯥꯍꯥꯛꯄꯨꯗꯤ ꯑꯣꯏꯔꯦ ꯑꯗꯒꯤ ꯁꯨꯝ ꯐꯃꯨꯡꯗ ꯀꯥꯈꯠꯂꯛꯄꯅꯦ ꯑꯗꯩ ꯎꯏꯔ ꯃꯦꯟꯃꯥꯟ ꯇ ꯁꯝꯅꯗꯕ ꯋꯥ ꯌꯥꯝ ꯉꯥꯡꯕꯩ ꯇꯥꯢꯞꯇ ꯇꯧꯔꯦ ꯑꯩ
ꯑꯣ ꯍꯣ ꯑꯆꯥꯆꯥ ꯑꯗꯩ ꯍꯣꯏꯗ ꯑ ꯋꯥꯕꯖꯦ ꯑ ꯀꯩ ꯇꯧꯕꯗꯣ ꯑ ꯆꯤꯟꯗꯒꯤ ꯍꯦꯛꯇ ꯊꯣꯛꯄꯗ ꯈꯪꯍꯧꯗ꯭ꯔꯕꯣꯏ ꯅꯤꯡꯕꯅꯦꯕ ꯑꯩꯅ ꯑꯇꯥꯕ ꯑꯩꯉꯣꯟꯗꯗꯤ ꯀꯩꯁꯨ ꯑꯗꯨꯝ ꯑ ꯐ꯭ꯂꯣ ꯅꯥꯏꯅꯗꯤ ꯆꯠ ꯄꯥ ꯍꯥꯢꯇꯥꯔꯦ ꯑꯝ ꯐ꯭ꯂꯣ ꯅꯥꯏꯅ ꯆꯠꯄꯅꯤꯅ ꯑꯩꯖꯨ ꯑ ꯍ ꯍ ꯍ ꯍ ꯐꯂꯦ ꯐꯂꯦ ꯐꯂꯦ ꯅꯣꯡꯃ ꯈꯛꯇꯪꯅꯤꯅ ꯍꯥꯏꯔꯛꯄ ꯍꯥꯏ ꯇꯥꯔꯦ ꯃꯣꯢ ꯃꯣꯏꯗ ꯁꯟ ꯆꯪꯉꯛꯏꯗꯣ ꯎꯝ ꯁꯟ ꯁꯟ ꯂꯥꯛꯄꯗꯒꯤꯅꯦ ꯁꯥꯕ ꯁꯟꯗꯔ ꯍꯣꯢ ꯊꯣꯡꯒꯥꯟꯒꯤ ꯁꯟ ꯂꯥꯛꯄꯗꯒꯤ ꯍꯦ ꯑꯗꯨꯗ ꯈꯔ ꯀꯩ ꯇꯧꯔꯥ ꯃꯥꯜꯂꯦ ꯎꯏꯔ ꯃꯥꯜꯂꯦ ꯐꯖꯅ ꯗꯨꯅꯦ ꯑꯣ ꯐꯔꯦ ꯐ ꯐꯔꯦ ꯁꯤꯁꯇꯔ ꯀꯩ ꯇꯧꯖꯨ ꯇꯧꯔꯦ ꯑ ꯋꯥꯖꯨ ꯋꯥꯔ ꯃꯥꯟꯅꯦ ꯑꯩꯖꯨ ꯎ ꯀꯔꯤ ꯍꯥꯏꯅꯤ ꯎꯛꯆꯥꯛ ꯅꯨꯡꯆꯥꯛ ꯊꯣꯡꯗꯅ ꯈꯣꯠꯇꯅ ꯃꯩꯁꯤꯡ ꯀꯩꯀꯩ ꯊꯥꯒꯠꯇꯅꯀꯣ ꯍꯣ ꯗꯒꯤ ꯑꯝ ꯏꯔꯨ ꯃꯥꯏꯊꯖꯗꯅ ꯑꯝꯇ ꯇꯧꯔꯨꯈꯤꯒꯦ
ꯍꯣꯏ ꯍꯣꯏ ꯍꯣꯏ ꯇꯧꯔꯨꯔꯣ ꯂꯣꯏꯁꯤꯜꯂꯨꯔꯣ ꯑꯥ ꯂꯣꯢꯁꯜꯂꯨꯔꯣ ꯂꯣꯢꯁꯜꯂꯨꯔꯣ ꯊꯝ